ꯇ
ꯍ
ꯅꯨꯡꯉꯥꯏꯔꯤꯔꯤꯕꯣ
ꯅꯨꯡꯉꯥꯏꯁꯨ ꯅꯨꯡꯉꯥꯏ ꯑꯅꯤꯃꯒꯅꯦ
ꯑ ꯌꯥꯝ ꯅꯨꯡꯉꯥꯏꯔꯝꯗꯧ ꯃꯥꯜꯂꯦ ꯍꯦ ꯅꯣꯛꯊꯣꯛꯑꯒ ꯈꯟꯊꯔꯛꯑꯦ
ꯍꯥꯏ ꯇꯗ ꯅꯨꯡꯉꯥꯏꯁꯨ ꯅꯨꯡꯉꯥꯏꯌꯦ ꯋꯥꯁꯨ ꯋꯥꯏ ꯑꯩꯗꯤ ꯅꯪ ꯄꯥꯏꯔꯣꯏꯗ꯭ꯔꯥ ꯍꯥꯏꯅ ꯈꯟꯕꯅꯦ ꯀꯤꯗꯔꯤꯅ
ꯎꯝ ꯁꯨꯝ ꯂꯩꯔꯝꯃꯤꯖꯥꯠꯅꯤꯅ ꯁꯤꯗ ꯍꯥꯏꯗꯤ ꯃꯌꯥꯝ ꯋꯥꯔꯤ ꯋꯥꯇꯥꯏ ꯁꯨꯝ ꯇꯧꯔꯝꯃꯤ ꯁꯥꯅꯤ ꯍꯥꯏꯗꯤ ꯁꯟꯗꯦꯒ ꯑꯣꯏꯕꯅꯤꯅꯀꯣ
ꯉꯥꯏꯔꯅꯦꯗꯨꯁꯣ ꯀꯕ ꯆꯄ꯭ꯔ
ꯎ ꯆꯠꯇꯦꯗ ꯁꯤꯗ ꯅꯣꯡꯒ ꯇꯥꯕꯁꯤꯗ ꯆꯠꯐꯝꯒ ꯂꯩꯇꯦꯗ ꯍꯧꯖꯤꯛ ꯋꯦꯗꯔꯁꯦ ꯑꯩꯈꯣꯏ ꯇꯥꯏꯌꯦ ꯑꯩꯈꯣꯏ ꯅꯣꯡ ꯌꯥꯝ ꯃꯪꯉꯦ ꯑꯗꯨꯅ ꯅꯣꯡ ꯇꯤ ꯇꯥ ꯇꯤ ꯇ ꯇꯧꯏꯤ
ꯏꯁꯤ ꯌꯥꯝ ꯅꯥꯛꯏꯅ ꯑꯩꯈꯣꯏꯒ ꯈꯖꯤꯛ ꯈꯖꯤꯛꯛꯇꯗꯤ ꯇꯥꯏꯗꯣ ꯑꯣꯏꯔꯁꯨ ꯌꯥꯝꯗꯤ ꯇꯥꯗꯦꯗ
ꯎꯝ ꯍꯥꯏꯥꯏ ꯇ ꯀꯩꯅꯣ ꯇꯥꯏꯌꯦ ꯈꯤꯛꯑꯦ ꯉꯥꯏꯍ ꯉꯍꯥꯛ ꯈꯤꯛꯑꯦ ꯉꯍꯥꯡ ꯀꯩꯅꯣꯗꯤ ꯇꯥꯗꯌꯦ
ꯌꯥꯝ ꯇꯥꯗꯦꯕ ꯑꯗꯨꯒꯤꯅꯦ ꯑꯩꯅ ꯍꯥꯏꯁꯦ
ꯑꯥ ꯃꯥꯅꯦ ꯁꯤꯁꯇꯔꯗꯤ ꯀꯩꯗꯧꯔꯝꯃꯤꯅꯣ
ꯗꯉ ꯉꯁꯥꯏꯗꯣ ꯀꯣꯏ ꯄ ꯆ ꯀꯣꯏ ꯄ ꯆꯂꯤ ꯍꯥꯏꯁꯤꯕꯨꯣ ꯕꯖꯔ ꯆꯄꯅꯤꯗ
ꯑꯩꯁ ꯑꯗꯨꯗꯤ ꯀꯩ ꯀꯩꯅꯣ ꯃꯌꯥꯝ ꯂꯩꯊꯔꯛꯑꯝꯗꯧ ꯃꯥꯜꯂꯦ
ꯌꯥꯕ
ꯀꯩ ꯀꯩꯅꯣ ꯑꯍꯥꯎ ꯑꯊꯨꯝ ꯆꯥꯕ ꯊꯛꯄ ꯌꯥꯕ ꯃꯌꯥꯝ ꯂꯩꯔꯝꯗꯧ ꯃꯥꯜꯂꯦꯕ ꯑꯗꯨꯗꯤ ꯍꯣꯏ ꯑꯣ ꯑꯦꯁ ꯍꯥꯎꯕꯨꯅꯤ ꯍꯗ ꯑꯦ ꯑꯗꯨꯗꯤ ꯂꯩꯕ ꯆꯠꯄꯔ ꯑꯗꯨꯗꯤ ꯄꯣꯠ ꯂꯩ ꯆꯠꯄ ꯅꯠꯇꯦꯅꯦ ꯆꯥꯕ ꯆꯠꯄꯅꯤꯅꯦ
ꯆꯥꯕꯁꯨ ꯆꯠꯂꯦ ꯂꯩꯕꯁꯨ ꯆꯠꯂꯦ ꯁꯦꯀꯦꯟ ꯍꯦꯟ ꯌꯦꯡꯕ ꯆꯠꯂꯦ
ꯑꯣ ꯑꯁ ꯑꯗꯨꯖꯤꯅꯤ ꯃꯌꯥꯝ ꯂꯩꯊꯔꯛꯑꯦ
ꯑꯁ ꯂꯩꯔꯦꯗ ꯄꯩꯁꯥ ꯌꯥꯎꯗꯕꯅꯤꯅ ꯑꯃ ꯑꯅꯤ ꯈꯛꯇꯅꯦ ꯂꯩꯕꯗꯣ
ꯑꯣ ꯁꯗꯤꯅꯤ ꯅꯪ ꯍꯥꯏꯥꯛ ꯄꯣꯠ ꯆꯩ ꯂꯩꯄ ꯈꯣꯠꯄ ꯀꯣꯏꯊꯣꯛꯎꯔꯤꯦ ꯍꯥꯏꯕꯅꯦꯕ ꯁꯤꯇꯔꯅ ꯍꯥꯏꯅꯤꯡꯉꯤꯁꯦ
ꯎꯝ ꯑꯗꯨꯗꯤ ꯑꯗꯨ ꯑꯣꯏ ꯑꯗꯨ ꯑꯣꯏꯌꯦꯦ ꯕꯩꯅꯤ ꯉꯥꯁꯦ ꯆꯞꯄ ꯅꯠꯇꯦꯕ ꯑꯗ ꯎꯕꯒꯤ ꯑꯃꯨꯛ ꯄꯥꯃꯀꯣ
ꯑꯥ
ꯑꯗꯨꯒꯤ ꯂꯩꯕꯅꯦ
ꯍꯣꯏꯗ ꯈꯔꯁꯨ ꯂꯩꯊꯣꯛꯀꯗꯧꯕꯅꯤ ꯅꯍꯥ ꯑꯣꯏꯔꯤꯉꯩꯗ ꯈꯔ ꯁꯦꯠꯅꯤꯡꯕꯗ ꯁꯦꯠ ꯆꯥꯅꯤꯡꯕꯗ ꯆꯥ ꯇꯧꯗꯅꯕꯨ
ꯑꯗꯨꯅꯦ ꯑꯗꯨꯅꯅꯦ ꯅꯣꯏꯁꯨ ꯇꯧꯔꯛꯑꯣꯅ ꯅꯪ ꯅꯣꯏꯁꯨ ꯇꯧꯕ꯭ꯔꯥ ꯍꯥꯏꯕ ꯎ ꯅꯣꯏꯁꯨ ꯅꯠꯇꯦ ꯑꯩ ꯍꯥꯏꯈꯣ ꯅꯣꯏꯁꯨ ꯁꯤꯀꯦꯟ ꯍꯦꯟꯅ ꯌꯦꯡꯕ ꯆꯠꯄ꯭ꯔꯥ
ꯑꯦ ꯆꯠꯇꯗꯤ ꯀꯩꯅꯣ ꯑꯩꯈꯣꯏꯁꯨ ꯕ꯭ꯔꯥꯟꯗꯦꯗꯠꯇꯨꯗꯤ ꯀꯩꯅꯣꯒꯤ ꯃꯇꯨꯡ ꯏꯜꯂꯤ ꯏꯟꯀꯝꯒꯤ ꯃꯇꯨꯡ
ꯍꯣꯏ ꯑꯗꯨꯅꯦ ꯑꯗꯨ ꯁꯤ ꯀꯩꯅ ꯌꯦꯡꯕ ꯆꯠꯄꯅ ꯅꯨꯡꯉꯥꯏꯅ ꯍꯦꯟꯅ
ꯎꯝ ꯍꯣꯏ ꯁꯦꯠꯅꯤꯡꯕ ꯃꯌꯥꯝ ꯁꯦꯠꯅꯤꯡꯕ ꯃꯌꯥꯝ ꯁꯦꯠꯄꯒꯤꯗꯤ ꯃꯅꯅꯤꯡꯕ ꯊꯨꯡꯍꯜꯂꯤ ꯗꯅ ꯕ꯭ꯔꯥꯟꯗꯤꯦꯗꯤꯤ ꯊꯨꯡꯗꯦꯗꯅ
ꯍꯣꯏ ꯑꯃꯛꯇꯀꯣ
ꯆꯠꯂꯤ ꯆꯠꯂꯤ ꯑꯩꯈꯣꯏꯁꯨ ꯆꯦ ꯑꯩꯈꯣꯏ ꯉꯁꯤꯗꯛꯇꯤ ꯆꯠꯇꯦ ꯑꯗꯨꯕꯨ ꯑꯩ ꯁꯤꯨ ꯆꯠꯁꯤꯔꯛꯀꯥꯟꯗꯤ ꯈꯜꯂꯤ ꯑꯩꯈꯣꯏꯒꯤ ꯀꯂꯤꯛꯁꯤꯡꯒ ꯆꯠꯁꯤꯔꯀꯥꯟꯗꯤ ꯄ꯭ꯂꯥꯟꯗꯤ ꯇꯧꯔꯤ
ꯆꯠꯂꯣꯅꯦ ꯆꯠꯂ ꯐꯖꯕ ꯌꯥꯎꯕꯅꯤꯅꯦ ꯅꯨꯄꯥꯁꯤꯡꯁꯨ ꯍꯟꯗꯛꯁꯦ ꯁꯦꯀꯟꯅ ꯌꯦꯡꯕ ꯌꯥꯝ ꯎ ꯂꯥꯛꯅꯦꯗꯥ ꯅꯍꯥꯟꯉꯩꯗꯤ ꯁꯦꯀꯦꯟ ꯍꯦꯟꯁꯦ ꯅꯨꯄꯥꯁꯤꯡꯁꯦ ꯐꯥ ꯌꯦꯡꯗꯕꯅꯦꯕ ꯍꯟꯗꯛ ꯏꯤ ꯂꯣꯏꯔꯦ ꯅꯨꯄꯥꯅ ꯌꯥꯝꯃꯦ
ꯑꯕꯣ
ꯖꯤꯔꯥ ꯃꯅꯨꯡꯗꯒ ꯈꯪꯉꯦ ꯅꯪꯁꯨ ꯅꯣꯡꯃ ꯆꯠꯂꯣ ꯌꯦꯡꯉꯣ ꯑꯗꯨꯒ ꯅꯨꯄꯥꯁꯤꯡ ꯅꯪꯗꯤꯦ ꯃꯊꯟꯇ ꯅꯪꯅ ꯅꯪꯅꯗꯤ ꯅꯪꯒꯤ ꯋꯥꯈꯜꯗ ꯑꯁ ꯅꯨꯄꯥ ꯌꯥꯝ ꯌꯥꯝꯥꯃꯔꯣꯏꯗ ꯍꯥꯏꯅꯗꯤ ꯈꯜꯂꯒ ꯆꯠꯂꯤꯕ ꯑꯗꯣ ꯂꯥꯛꯑꯀꯥꯟꯗ ꯅꯪ ꯈꯪꯅꯤ
ꯑꯩꯁꯨ ꯑꯗꯨꯝ ꯊꯦꯡꯗꯤ ꯊꯦꯡꯅꯩꯑꯕꯀꯣ ꯍꯥꯏꯗꯤ ꯑꯩꯗꯤ ꯉꯥꯏꯍꯥꯛ ꯂꯩꯇꯅ ꯆꯠꯊꯣꯛ ꯆꯠꯟ ꯇꯋꯦꯕ ꯍꯥꯏꯗꯤ ꯆꯠꯊꯣꯛ ꯆꯠꯁꯤꯟ ꯇꯧꯕꯅꯤꯅ ꯑꯗꯨꯝ ꯂꯝꯕꯤꯗ ꯑꯗꯨꯝ ꯁꯦꯀꯂꯦꯟ ꯌꯣꯟꯕꯁꯦ ꯑꯗꯨꯝ ꯊꯦꯡꯅꯕ ꯑꯗꯨꯗ ꯃꯤꯁꯦ ꯂꯩꯅꯕꯁꯦ ꯀꯌꯥ ꯎꯗꯕ ꯍꯥꯏꯇꯥꯔꯦꯅꯦ ꯑꯩꯅ ꯊꯦꯡꯅꯔꯤꯕ ꯃꯐꯝ
ꯑꯁ ꯌꯥꯝꯃꯦ ꯅꯨꯄꯥꯁꯤꯡꯅ ꯌꯥꯝꯃꯦ ꯑꯁ ꯉꯁꯥꯏꯗꯣ ꯅꯣꯛꯅꯤꯡꯕꯅꯤꯀꯣ ꯏꯅꯥꯎꯄꯤꯒ ꯑꯩꯈꯣꯏꯅꯤ ꯁ ꯀꯩꯅ ꯍꯥꯏ ꯌꯦꯡꯕ ꯆꯠꯄꯅꯦꯕ ꯑꯗꯣ ꯃꯣꯏꯁꯨ ꯄꯥꯏꯔꯒ ꯂꯩꯥꯏꯕ ꯈꯪ꯭ꯔꯥꯕꯣ
ꯑꯣꯣ
ꯅꯨꯄꯥꯒꯤꯔ ꯅꯨꯄꯤꯔꯗꯤ ꯈꯪꯒꯦꯀꯣ ꯖꯤꯟꯁꯒ ꯀꯩꯀꯩꯅꯅꯦꯕ ꯑꯗꯣ ꯄꯥꯏꯔꯒ ꯂ ꯃꯣꯏꯁꯦ ꯄꯥꯏꯒꯗ꯭ꯔꯥ ꯏꯕꯥꯅꯤꯁꯨ ꯌꯦꯡꯒꯦꯅ ꯑꯗꯨꯝ ꯆꯨꯝꯅ ꯁꯨꯝ ꯌꯦꯡꯉꯕꯅꯦꯕ ꯑꯗꯨ ꯃꯣꯏꯁꯦ ꯀꯩꯅꯣ ꯃꯣꯏ ꯃꯊꯟꯗꯦꯞ ꯂꯦꯞꯂꯒ ꯀꯩꯅꯣ ꯄꯨꯟꯅ ꯂꯦꯞꯂꯒ ꯀꯩꯅꯣ ꯇꯧꯕꯗꯣ ꯋꯥꯔꯤ ꯑꯗꯨꯝ ꯋꯤꯁꯄꯔ ꯇꯧꯕꯗꯣ ꯈꯪꯉꯤꯅ
ꯑꯥ
ꯑꯗꯨꯃꯥꯏꯅ ꯇꯧꯔꯒ ꯂꯩꯔꯒ ꯂꯩꯕ ꯑꯦ ꯅꯧꯅꯤꯡꯕꯗ ꯅꯨꯄꯥꯁꯤꯡꯅ ꯑꯗꯨꯃꯥꯏꯅ ꯇꯧꯕꯗꯣ ꯄꯥꯛꯄꯤꯣ
ꯑꯣ ꯁꯤꯁꯥꯒꯤ
ꯃꯣꯏꯗꯣ ꯋꯥꯔꯤ ꯀꯩꯅꯣ ꯇꯞꯅ ꯇꯞꯅ ꯁꯥꯔꯒ ꯂꯩꯕ ꯑꯁ
ꯈꯤꯇꯪ ꯀꯩꯅꯣ ꯆꯥꯏꯔꯕ ꯏꯀꯥꯏꯔꯕ ꯁꯃꯥꯏꯅꯒ ꯑꯁ ꯇꯧꯅꯕ ꯎꯕꯗꯨꯗ
ꯏꯀꯥꯏꯔꯝꯕ ꯑꯩꯈꯣꯏꯗꯤ ꯏꯕꯥꯅꯤꯗꯤ ꯏꯀꯥꯏꯗꯦ ꯇꯣ ꯃꯣꯏꯅ ꯏꯀꯥꯏꯔꯝꯕ ꯂꯅ ꯁꯥꯟꯒꯦ
ꯪ ꯀꯩꯅꯣ ꯁꯦꯀꯂꯦꯟ ꯃꯐꯝꯗ ꯊꯦꯡꯅꯕꯁꯤꯗ ꯑꯌꯣ
ꯍꯥꯥ
ꯁꯦꯀꯂꯦꯟꯒꯨꯝꯕ ꯃꯐꯝꯁꯤꯗ ꯊꯦꯡꯅꯕꯁꯤꯗ ꯏꯕꯥꯅꯤ ꯑꯩꯈꯣꯏ ꯃꯣꯏꯒ ꯃꯣꯏ ꯅꯨꯄꯥꯒꯤꯒ ꯈꯛꯇꯛ ꯆꯥꯅꯩꯌꯦꯅ ꯍꯥꯏꯌꯣ
ꯀꯜ ꯃꯁꯦ ꯍꯦꯅ ꯄꯕꯨ ꯍꯦꯅ ꯍꯦꯣ ꯎ ꯋꯥꯔꯤ ꯋꯥꯔꯤ ꯁꯔꯦ ꯂꯩꯦꯕꯕ ꯃꯇꯝ ꯇꯅ ꯑꯗꯨ ꯏꯅꯅꯤ ꯅꯤꯡꯕꯅꯤꯗ ꯋꯥ ꯌꯥꯝꯃꯦ ꯋꯥ ꯅꯨꯄꯥꯅ ꯑꯗꯨꯃꯥꯏꯅ ꯇꯧꯔꯒ ꯂꯦꯞꯂꯒ ꯄꯣꯟꯅ ꯂꯦꯞꯂꯒ ꯅꯨꯄꯤꯕꯨ ꯌꯦꯡꯉꯒ ꯋꯥꯔꯤ ꯍꯥꯏꯕꯗꯤ ꯁꯥꯔꯒ ꯂꯩꯕꯗꯣ
ꯑꯥ
ꯄꯥꯛ ꯇꯅ
ꯍꯣꯏ ꯍꯣꯏ ꯍꯣꯏ ꯃꯣꯏꯁꯨꯦ ꯑꯗꯨꯗꯤ ꯐꯛꯇꯦ ꯄꯣꯠ ꯂꯩꯐꯝ ꯊꯣꯛꯄ ꯂꯩꯔꯒ ꯂꯣꯏꯔꯦ ꯈꯟꯕ ꯊꯣꯛꯄ ꯈꯟꯕꯤꯔꯒ ꯂꯣꯏꯔꯦ ꯅꯠꯇ꯭ꯔꯥ
ꯅꯣꯛ ꯄꯅꯣꯛꯅꯤꯌꯦ
ꯃꯤꯕꯨ ꯃꯤ ꯌꯥꯝ ꯂꯥꯡꯒꯅꯤ ꯉꯁꯤꯗꯤ ꯁꯟꯗꯦꯒꯤ ꯑꯣꯏꯕꯅꯤꯅ ꯃꯤꯁꯤꯡꯁꯦ ꯑꯗꯨꯝ ꯈꯔꯗꯤ ꯂꯥꯡꯅꯔꯝꯒꯅꯤ
ꯑꯩꯈꯣꯏꯗꯤ ꯕꯖꯥꯔ ꯃꯅꯨꯡꯗ ꯅꯠꯇꯦ ꯑꯁꯤ ꯈꯨꯃꯟ ꯂꯝꯄꯥꯛꯇ ꯂꯩꯅ
ꯑꯣ ꯈꯨꯝꯕꯔꯔꯣ ꯑꯣ ꯈꯪꯉꯤ ꯈꯥꯉꯤꯁꯨ ꯈꯪꯉꯤ ꯈꯉꯤ ꯁꯁꯅ ꯍꯥꯏ ꯃꯤꯔꯒꯇꯥꯏ ꯑ
ꯑꯗꯨꯗꯅꯤ ꯑꯩꯅ ꯍꯥꯏꯔꯤꯁꯦ
ꯑꯣ ꯑꯩꯈꯣꯏꯁꯨ ꯑꯗꯣꯅ ꯆꯠꯁꯤꯔꯥꯅ ꯄ꯭ꯂꯥꯟ ꯇꯧꯅꯔꯤꯕꯅꯤꯅꯦ ꯑꯩꯈꯣꯏꯁꯨ ꯑꯁ ꯑꯗꯨꯒꯤ ꯋꯥꯔꯤꯡꯗꯣ ꯌꯥꯝꯅ ꯀꯩꯅꯣ ꯇꯧꯋꯤ ꯑꯗꯨꯅ ꯌꯦꯡ ꯁꯤꯗ ꯀꯥꯏꯅ ꯑꯩꯈꯣꯏꯁ ꯈꯟꯅꯔꯝꯃꯤꯕ
ꯑꯍꯣꯏ ꯅꯨꯡꯉꯥꯏꯕꯅꯦ ꯑꯗꯨ ꯃꯐꯝꯗꯣ ꯍꯥꯏꯕꯗꯤ ꯎ ꯒ꯭ꯔꯥꯎꯟꯁ ꯆꯗ ꯌꯥꯝꯁꯨꯑ ꯑꯗꯨꯒ ꯃꯤꯁꯨꯦ ꯌꯥꯝ ꯆꯤꯟꯗꯦ ꯋꯥꯅꯤ ꯒꯥ ꯃꯄꯥꯒꯨꯝꯅꯀꯣ ꯑꯗꯨꯒꯤ ꯅꯨꯡꯉꯥꯏꯕ ꯑꯗꯨ ꯆꯠꯄ ꯃꯐꯝ ꯑꯗꯨꯗ ꯍꯦꯟꯅ ꯅꯨꯡꯉꯥꯏ
ꯑꯣ ꯏꯆꯒꯤꯁꯨ ꯂꯩꯊꯔꯛꯑꯦ
ꯅꯣꯡꯃ ꯆꯠꯂꯣ ꯍꯥꯏꯕ
ꯑꯩꯈꯣꯏꯁꯨ ꯆꯠꯀꯦꯅ ꯀꯟꯅ ꯈꯟꯅꯔꯤ ꯁꯤꯁꯇꯔ ꯑꯗꯨ ꯌꯥꯕꯒ ꯆꯠꯊꯎꯨꯔꯅꯤ ꯈꯔ ꯂꯩꯔꯨꯔꯅꯤ ꯍꯥꯏꯇꯥꯔꯦꯅꯦ
ꯈꯔ ꯌꯥꯝ ꯂꯩꯔꯒ ꯆꯦꯊꯣꯛꯦ ꯁ ꯁꯦꯠꯂꯒ ꯀꯩꯅꯣ ꯑꯃꯨꯛꯀ ꯀꯣꯏꯕ ꯆꯠꯂꯣ
ꯌꯥꯕꯖꯥꯠꯅꯤ ꯈꯜꯂꯤꯕꯅꯤ ꯗ꯭ꯔꯦꯁ ꯃꯌꯥꯝ ꯂꯩ ꯂꯩꯕꯅ ꯃꯌꯥꯝ ꯁꯦꯠꯍꯧꯕꯅ ꯈꯜꯂꯤꯣꯅꯤ ꯋꯥ ꯈꯜꯁꯤꯗ
ꯍꯣꯏ ꯑꯍꯣꯡ ꯑꯍꯣꯡꯕꯗ ꯀ ꯂꯧꯔꯒ ꯌꯥꯝ ꯂꯩꯕ ꯁꯥꯔꯗꯣꯏꯅꯀꯣ
ꯌꯥꯏ ꯌꯥꯏ ꯑꯗꯨꯅ ꯐꯩ ꯑꯗꯨꯅ ꯐꯕ ꯑꯃ ꯂꯩꯌꯦ ꯍꯥꯏꯗꯤ ꯕ꯭ꯔꯥꯟꯗꯦꯗꯠꯇꯗꯤ ꯃꯌꯥꯝ ꯁꯦꯠꯄ ꯉꯝꯃꯣꯏꯗꯅꯀꯣ
ꯑꯥ
ꯍꯥꯏꯗꯤ ꯕ꯭ꯔꯥꯟꯗꯦꯗ ꯑꯃ ꯁꯦꯠꯄꯗ ꯌꯥꯝ ꯀꯨꯏꯨꯏ ꯍꯣꯏ ꯌꯥꯝ ꯀꯨꯏꯅ ꯆꯠꯄꯩ ꯃꯥꯒꯤ ꯂꯥꯁꯇꯤꯡ ꯑꯣꯏꯕꯒꯤ ꯍꯥꯏꯔꯒꯗꯤ ꯌꯥꯝ ꯐꯩ ꯑꯗꯨꯕꯨ ꯀ꯭ꯋꯥꯟꯇꯤꯇꯤ ꯃꯁꯤꯡꯗꯗꯤ ꯍꯦꯟꯠ ꯌꯥꯝ ꯍꯦꯟꯀꯠꯄ ꯋꯥꯏꯗꯅ ꯑꯣ ꯁꯤꯆꯜꯁꯦ ꯌꯥꯝ ꯁꯤꯡꯉꯤꯀꯣ ꯏꯀꯣꯅꯣꯃꯤ ꯌꯥꯝ ꯂꯩꯀꯣ
ꯄꯩꯁꯥ ꯄꯥꯏꯗꯕꯒꯤꯅꯤ ꯄꯩꯁꯥ ꯄꯥꯏꯔꯗꯤ ꯁꯦꯟ ꯍꯦꯟꯒ ꯂꯩꯔꯣꯏꯗ ꯕꯟꯖ ꯭ꯔꯟꯖꯥ ꯈꯔꯛꯇ ꯈꯦꯠꯂꯒ ꯂꯩꯗꯣꯏꯅꯦ
ꯁꯨꯝ ꯁꯨꯝ ꯂꯩꯈ꯭ꯔꯗꯤ ꯑꯃꯨꯛ ꯍꯩꯅꯈꯤꯅꯤꯀꯣ ꯑꯃꯨꯛ ꯍꯌꯦꯡ ꯂꯩꯕ ꯑꯃꯨꯛ ꯉꯝꯃꯣꯏꯀꯣ ꯕ꯭ꯔꯥꯟꯗꯤꯠꯀ
ꯑꯦ ꯄꯩꯁꯥ ꯄꯥꯏꯗꯕꯅꯤ ꯌꯥ
ꯍꯣꯏꯗ ꯄꯥꯏꯔꯛꯈꯤꯅꯤ ꯁꯤꯁꯇꯔꯅ ꯍꯌꯦꯡ ꯀꯩꯅꯣ ꯑꯣꯏꯔꯀꯥꯟꯗ ꯅꯔꯁꯀ ꯑꯣꯏꯔꯀꯥꯟꯗ
ꯏꯁ ꯅꯅꯥꯔꯁ ꯀꯥꯏꯅ ꯀꯥꯏꯗꯒꯤ ꯅꯍꯔꯁ ꯑꯣꯏꯗꯣꯏꯅꯣ ꯍꯥꯏ
ꯃꯤ ꯁꯤꯁꯇꯔꯗ ꯀꯩꯅꯣ ꯅꯠꯇ꯭ꯔꯣ ꯅꯔꯁꯤꯡ ꯍꯥꯏꯕ ꯀꯣꯝ ꯍꯥꯏꯒꯗꯅꯩꯅ ꯅꯝ
ꯑꯁ ꯅꯠꯇꯦ ꯅꯠꯇꯦ ꯅꯠꯇꯦ ꯅꯠꯇꯦ ꯗ ꯑꯩ ꯅꯪ ꯂꯅ ꯂꯧꯑꯣ ꯃꯥꯂꯦ ꯃꯦ ꯇꯥꯏꯕꯨ ꯈꯟ ꯃꯥꯂꯅ
ꯑꯣ ꯈꯣꯟꯖꯦꯜꯁꯦ ꯌꯥꯝ ꯃꯥꯟꯅꯈꯤꯕ ꯑꯗꯨꯅꯅꯤ ꯑꯩꯁꯦ ꯀꯟꯐ꯭ꯌꯨꯁ ꯆꯠꯄ ꯑꯗꯨꯅꯅꯦ ꯍꯪꯉꯛꯏꯁꯦ
ꯑ ꯑꯣꯔꯝꯒꯗꯗꯨꯒꯅꯦꯦ ꯀꯩꯁꯨ ꯀ ꯍꯥꯏꯗꯗ ꯅꯔꯁꯨ ꯈꯜꯂꯝ ꯑꯃ
ꯁꯤꯁꯇꯔ ꯏꯟꯇꯔꯟ ꯆꯠꯂꯤꯒ ꯇꯧꯕꯗꯣ ꯅꯠꯇ꯭ꯔꯣ
ꯅꯠꯇꯦ ꯋꯥ
ꯑꯁ ꯑꯩ ꯑꯣ ꯃꯤ ꯑꯣꯟꯅꯔꯦ ꯔꯣꯡ ꯅꯝꯕꯔ ꯑꯣꯏꯔꯦ ꯑꯗꯨꯗꯤ
ꯑꯁ ꯅꯨꯡꯉꯥꯏꯇꯦ ꯔꯣꯡ ꯅꯨꯝꯕꯔ ꯀꯥꯏꯅ ꯔꯣꯡ ꯅꯨꯝꯕꯔꯗꯤ ꯍꯥꯏꯒꯅꯨꯍꯦ
ꯐꯥꯒꯤ ꯇꯧꯅꯤꯗ ꯐꯥꯒꯤ ꯇꯧꯅ
ꯍꯝ
ꯑꯩꯒꯤ ꯀꯩꯅꯣꯁꯦ ꯌꯥꯝꯕꯅꯤꯅ ꯑꯩꯁꯦ ꯉꯥꯎꯔꯕ ꯑꯩꯒꯤ ꯅꯝꯕꯔꯁꯦ ꯌꯥꯝꯃꯦꯕꯀꯣ
ꯑ ꯀ ꯏꯗꯦ
ꯑꯩꯒꯤ ꯄ꯭ꯔꯥꯏꯃꯥꯔꯤꯗꯣ ꯀꯨꯏꯔꯦꯕ ꯂꯣꯏꯈꯤꯕꯕ ꯑꯗꯨꯅ ꯑꯩꯁꯦ ꯀꯔꯝꯕꯅꯣ ꯑꯩꯁꯦ ꯁ ꯈꯣꯟꯖꯦꯜꯁꯤ ꯇꯥꯗꯤ ꯇꯥꯈ꯭ꯔꯕ ꯕꯣꯏꯁꯤꯗꯤ ꯑꯗꯨ ꯃꯥꯟꯅꯕ
ꯃꯅꯕ ꯈꯥꯛꯇꯅꯦ
ꯐꯔꯦ ꯐꯔꯦ ꯑꯗꯨꯗꯤ ꯑꯩꯅ ꯑꯩꯅ ꯁꯕꯅꯦ ꯃꯥꯏ ꯕꯦꯠ
ꯀꯥꯏꯗꯦ ꯀꯣꯛ ꯄꯤꯒꯅꯤꯗ
ꯑꯦꯁ
ꯇꯜꯃꯦ ꯑꯗꯨꯗ ꯅꯪ ꯍꯟꯗꯛꯇꯤ ꯀꯩꯗꯧꯔꯒ ꯂꯩꯕꯅꯣ ꯑꯣ ꯊꯕꯛ ꯇꯧꯔꯒ ꯂꯩꯕꯅꯤꯀꯣ ꯅ
ꯃꯥꯅꯦ ꯁꯤꯁꯇꯗꯤ ꯑꯦ ꯑꯩꯗꯤ ꯅꯤꯡꯁꯤꯡꯕꯤꯔꯝꯃꯤꯅꯦ ꯑꯗꯨꯗꯤ
ꯑꯩꯒꯤ ꯃꯦꯃꯣꯔꯤꯗꯤ ꯌꯥꯝ ꯐꯕꯅꯦ
ꯑꯣ ꯐꯔꯝꯒꯗꯧꯁꯨ ꯃꯥꯜꯂꯦ ꯁꯤꯁꯇꯔꯁꯦ ꯍꯥꯏꯗꯤ ꯈꯪꯅꯤ ꯋꯥ ꯉꯥꯡꯕꯗ ꯌꯥꯝ ꯌꯥꯡ ꯌꯥꯝ ꯉꯥꯡꯉꯦꯕꯀꯣ
ꯏꯁ ꯑꯗꯨꯗꯗꯤ ꯅꯠꯇꯦ
ꯍ ꯅꯠꯇꯦꯗ ꯐꯕ ꯃꯥꯟꯕ ꯍꯥꯏꯕ ꯂꯩꯗ ꯃꯤꯁꯦ ꯍꯥꯏꯗꯤ ꯃꯤꯒꯤ ꯃꯑꯣꯡ ꯃꯑꯣꯡꯁꯦ ꯋꯥ ꯉꯥꯡꯊꯣꯔꯛꯄꯗꯁꯨ ꯑꯗꯨꯝ ꯈꯪꯉꯤꯗ ꯀꯅ
ꯅꯪꯅ ꯍꯦꯟꯅ ꯈꯪꯕ ꯃꯥꯜꯂꯦ
ꯀꯃꯥꯏꯅ ꯃꯥꯜꯂꯤꯅꯣ ꯍꯥꯏꯁꯤꯕꯣ
ꯔ ꯎꯝ ꯃꯤꯕꯨ ꯑ ꯁꯤ ꯑꯁꯤ ꯃꯤꯁꯦ ꯑꯗꯨꯃꯥꯏꯅ ꯇꯧꯕ ꯃꯥꯜꯂꯦ ꯑꯗꯨꯃꯥꯏꯅ ꯍꯥꯏꯕꯗꯤ ꯅꯪꯅ ꯀꯩ ꯍꯥꯏꯥꯏꯗꯦꯔꯥ ꯅꯪꯒꯤ ꯑꯦꯖꯨꯝꯁꯟꯗꯣ
ꯑ
ꯅꯅꯤ ꯍꯦꯃ ꯃꯥꯔꯦꯕ
ꯎꯝ ꯑꯦꯖꯨꯝꯁꯟꯕꯨꯗꯤ ꯂꯣꯏ ꯊꯧꯋꯤꯅꯦ ꯍꯥꯏꯗꯤ ꯃꯤ ꯃꯤꯒꯤ ꯗꯤꯐ꯭ꯔꯦꯟ ꯀꯩꯅꯣꯁꯦ ꯃꯥꯟꯅꯅꯤꯗꯅꯀꯣ ꯍꯥꯏꯗꯤ ꯃꯤꯒꯤ ꯀꯩ ꯍꯥꯏꯅꯤ ꯃꯤꯃꯤꯒꯤ ꯀꯩ ꯍꯥꯏꯒꯅꯤ ꯃꯤꯃꯤꯒꯤ ꯄꯔꯁꯣꯅꯥ ꯍꯥꯏꯒꯗ꯭ꯔꯥ ꯔꯤ ꯍꯥꯏꯒꯗ꯭ꯔꯥ
ꯅꯪꯒꯤ ꯁꯥꯏꯀꯣꯂꯣꯖꯤꯁꯦ ꯋꯥꯡꯉꯦꯕ
ꯑꯩꯗꯤ ꯌꯥꯏ ꯑꯩ ꯌꯥꯅꯤꯡꯗꯦ ꯀꯥꯏꯗꯦ ꯑꯩꯩꯅ ꯁꯥꯏꯀꯣꯂꯣꯖꯤ ꯌꯥꯝ ꯋꯥꯡꯕ ꯃꯤ ꯅꯠꯇꯦ
ꯋꯥꯡꯉꯦ ꯋꯥꯡꯉꯦ ꯍꯩꯌꯦ
ꯍꯩ ꯌꯥꯏ ꯑꯣ ꯑꯗꯨꯗꯤ ꯁꯨꯝ ꯀꯩꯅꯣꯅꯤ ꯁꯥꯏꯀꯣꯂꯣꯖꯤ ꯋꯥꯡꯕꯅꯤ ꯈꯟꯕꯤꯒꯅꯣꯗꯗꯤ ꯃꯌꯥꯝꯒꯤ ꯅꯨꯡꯉꯥꯏꯍꯟꯅꯕ ꯁꯨꯝ ꯇꯧꯖꯕꯅꯤ ꯀꯣ ꯋꯥꯔꯤ ꯅꯨꯡꯉꯥꯏꯅ ꯋꯥꯔꯤ ꯅꯨꯡꯉꯥꯏꯅ ꯁꯥꯟꯅꯕ ꯍꯥꯏꯅ
ꯎꯝ ꯍꯅꯦ ꯅꯪꯁꯨ ꯑꯩ ꯁꯤꯡꯉꯤꯅꯦ ꯑꯗꯨꯗꯤ
ꯁꯤꯡꯗꯦꯍꯦ ꯍꯥꯏꯗꯤ
ꯁꯤꯉꯦ ꯁꯤꯉꯦ ꯌꯥꯏ ꯑꯗꯨꯗ ꯑ ꯅꯍꯥꯟ ꯑꯩꯅ ꯑꯩꯅ ꯍꯥꯏꯕꯗꯣ ꯊꯥꯔꯦ ꯎꯝ ꯐꯤ ꯀꯨꯝꯕꯣ ꯗꯥꯏꯂꯣꯛꯀꯨꯝꯕꯗꯣ ꯅꯪꯅ ꯍꯥꯏꯔꯛꯄꯗꯣ ꯇꯥꯕꯅꯤꯒ ꯍꯥꯏꯗꯨꯣ
ꯑꯣꯀꯦ ꯑꯣꯀꯦ ꯑꯩ ꯁꯤꯁꯇꯔꯁꯦ ꯑꯩ ꯅꯤꯡꯁꯤꯡꯉꯛꯑꯦ ꯑꯩ ꯒ꯭ꯌꯥꯟ ꯇꯥꯔꯛꯑꯦ
ꯇꯔꯪꯒꯅꯤ ꯇꯔꯪꯒꯅꯤ ꯍ
ꯁꯤꯁꯔꯁꯦ ꯀꯩꯅꯣꯒꯤꯗꯣ ꯅꯠꯇ꯭ꯔꯣ ꯑ ꯑ ꯀꯔꯤ ꯀꯔꯤ ꯀꯔꯤ
ꯑꯩꯗꯤ ꯑꯡꯒꯂꯦꯖ ꯇꯥꯕꯗꯣ
ꯦ ꯑꯗꯨꯅꯤ ꯑꯩꯅ ꯅꯤꯡꯁꯤꯡꯉꯥꯛꯄ ꯈꯣꯟꯖꯦꯜꯁꯦ ꯑꯣ ꯁꯤ ꯆꯆꯛ ꯌꯥꯝꯃꯥꯟꯅꯕ ꯑꯃꯁꯨ ꯂꯩꯕ
ꯂꯩꯔꯝꯒꯅꯤ ꯑꯩ ꯌꯥꯝ ꯂꯩꯔꯝꯒꯅꯤ ꯍꯣꯏ
ꯑ ꯍꯥꯏꯗꯤ ꯃꯌꯥꯝ ꯑꯩꯈꯣꯏꯒꯤ ꯀꯩꯅꯣꯝꯗꯣ ꯂꯣꯏ ꯌꯥꯎꯕꯅꯤꯅ ꯋꯥꯔꯤꯁꯦ ꯑꯗꯨꯝ ꯂꯣꯏ ꯏꯥꯟꯅꯕ ꯃꯥꯟꯅꯩꯗꯅ ꯀꯣ ꯑꯗꯨꯗ ꯑꯩꯁꯦ ꯁꯨꯝ ꯅꯤꯡꯁꯤꯡꯉꯛꯄ ꯍꯥꯏꯇꯥꯔꯦ ꯑꯗꯨꯗ ꯁꯨꯝ ꯌꯥꯝꯃꯦ ꯁꯤꯁꯇꯔꯒ ꯍꯧꯖꯤꯛ ꯃꯥꯟꯅꯕꯁꯨ ꯌꯥꯝ ꯂꯩꯕ ꯍꯥꯏꯇꯥꯔꯦ ꯃꯥꯁꯤꯅ ꯀꯩꯅꯣ ꯑꯣꯏꯕ ꯀꯩ ꯍꯥꯏꯅꯤ ꯑꯩꯈꯣꯏꯗꯤꯗꯤꯝ ꯖꯨꯅꯤꯌꯥꯔ ꯑꯣꯏꯕ ꯑꯗꯨꯗ ꯃꯥꯅꯤ ꯃꯥꯅꯤ ꯃꯥꯅꯤ ꯈꯪꯉꯦ ꯑꯗꯨ ꯏꯈꯪꯒꯤ ꯑꯩ ꯉꯥꯛꯇꯪ ꯂꯣꯁ ꯃꯥꯏꯟ ꯑꯣꯏꯔꯨꯕ ꯍꯥꯏꯇꯥꯔꯦ
ꯀꯥꯏꯗꯦ ꯀꯥꯏꯗꯦ ꯅꯤꯡꯁꯤꯤꯡꯗꯤ ꯌꯥꯔꯦꯗ
ꯑ ꯑꯗꯨꯗꯤ ꯈꯜꯂꯨ ꯍꯪꯒꯦ ꯁꯤ ꯁꯔꯣꯏꯅ ꯈꯪꯒꯗꯕ ꯃꯤꯕꯨ ꯍꯪꯒꯦ ꯑꯩ
ꯎꯝ
ꯁꯤꯁꯇꯔꯒꯤ ꯕꯦꯁꯁꯨ ꯑꯣꯏꯕ ꯆꯥꯛꯆꯥꯗꯣ ꯈꯪꯕ꯭ꯔꯣ
ꯅꯍꯥꯟꯅ ꯍꯪꯈꯤꯕ ꯃꯥꯜꯂꯦꯗꯣ ꯄꯣꯁꯀ ꯂꯦꯞꯄꯒ ꯀꯩꯅꯣ ꯇꯧꯋꯤ ꯍꯥꯏꯕꯗꯨꯀꯣ
ꯅꯠꯇ ꯅꯠꯇꯦ ꯁꯤꯗꯦ ꯇꯆꯔꯒꯤ ꯀꯩꯅꯣ ꯑꯣꯏꯕ ꯑ ꯀꯩꯅꯣ ꯑꯣꯏꯔꯝꯒꯅꯤ ꯃꯥꯁꯨ ꯆꯥꯛꯆꯥꯔ ꯀꯩꯅꯣꯝꯗꯤ ꯀꯧꯕꯧꯅꯤ ꯃꯃꯤꯡꯗꯤ ꯀꯥꯎꯈꯔꯦ
ꯀꯅꯥ ꯑꯣꯏꯗꯣꯏꯩꯅꯣꯣꯏ ꯈꯪꯗꯦ
ꯑꯣ ꯀꯥꯎꯕꯗꯤ ꯀꯥꯎꯔꯝꯃꯅꯤ ꯁꯤ ꯁ ꯐꯔꯦ ꯁꯤ ꯆꯥꯏꯅꯤꯡꯁ ꯉꯝꯃꯔꯣꯏ ꯑꯗꯨꯕꯨꯗꯤ
ꯍꯆꯪ ꯉꯁꯤꯗꯤ ꯀꯩꯅꯣ ꯌꯦꯡꯉꯣꯏꯗ꯭ꯔꯣ ꯕꯣꯜ ꯐꯨꯠꯕꯣꯜ ꯌꯦꯡꯉꯣꯏꯗ꯭ꯔꯣ
ꯐꯨꯠꯕꯣꯜ ꯀꯩ ꯇꯤꯝ ꯌꯥꯎꯒꯦ ꯀꯩ ꯀꯟꯇ꯭ꯔꯤ ꯌꯥꯎꯒꯦ
ꯁꯤꯁꯦ ꯀꯩꯅꯣ ꯏꯖꯤꯞ ꯅꯨꯡꯁꯤꯞꯇꯨ ꯂꯩꯔꯝꯒꯗꯧꯕ ꯃꯥꯜꯂꯦ ꯉꯁꯤꯒꯤ ꯅꯨꯃꯤꯠꯁꯦ
ꯏꯖꯤꯞꯄ ꯀꯅꯥ
ꯏꯖꯤꯞꯀ ꯉꯁꯤꯁꯦ ꯑꯩꯅ ꯁꯨꯝ ꯉꯁꯥꯏ ꯅ꯭ꯌꯨꯁꯄꯦꯄꯔ ꯎꯕ ꯀꯥꯟꯗꯀꯣ
ꯑꯝ
ꯏꯖꯤꯞ ꯂꯩ ꯉꯁꯤꯁꯦ ꯏꯖꯤꯞ ꯂꯣꯏ ꯂꯣꯏꯈ꯭ꯔꯥ ꯃꯥꯜꯂꯦꯍꯦ ꯉꯁꯤ ꯂꯩꯕꯁꯦ ꯀꯩꯅꯣ ꯂꯩꯔꯤꯁꯦ ꯄꯣꯔꯇꯨꯒꯜ ꯂꯩꯕ ꯃꯥꯜꯂꯦ ꯅꯠꯇꯦ ꯅꯠꯇꯦ ꯕ꯭ꯔꯥꯖꯤꯜ ꯂꯩ ꯃꯦꯛꯁꯤꯀꯣ ꯂꯩ
ꯑꯣ